ꯑꯋꯁ
ꯇꯥꯕ꯭ꯔꯣ
ꯇꯥꯔꯦ ꯇꯥꯔꯦ
ꯑꯣ ꯇꯥꯏ ꯇꯥꯏ
ꯑꯗꯨꯝ ꯃꯁꯥꯒꯤ ꯍꯥꯥ
ꯆꯥꯛꯇꯥꯥꯔꯕꯣ
ꯆꯔꯦ ꯅꯪ ꯆꯥꯔꯕꯣ
ꯆꯥꯔꯦ ꯀꯩ ꯏꯟꯖꯁꯥꯡ ꯆꯥꯔꯕ
ꯁꯧꯒ꯭ꯔꯤ ꯊꯣꯡꯉꯦ ꯑꯗꯨꯒ ꯀꯥꯡꯍꯧ ꯑꯃꯒ ꯆꯥꯔꯦ ꯉꯁꯥꯏꯒꯤ ꯅꯣꯏꯗꯤ
ꯑꯩꯈꯣꯏꯗꯤ ꯂꯤꯂꯥꯅ ꯆꯝꯐꯨꯠ ꯑꯃ ꯐꯨꯠꯂꯦ ꯑꯗꯨꯒ ꯀꯥꯡꯉꯧ ꯑꯃ ꯉꯧꯔꯦ ꯑꯗꯨꯒ ꯆꯥꯔꯦ
ꯀꯩꯗꯧꯔꯝꯃꯤꯅꯣ
ꯎꯝ ꯆꯥꯛ ꯆꯥ ꯂꯣꯏꯔꯒ ꯕ꯭ꯔꯁ ꯇꯧꯔꯒ ꯃꯥꯏ ꯇꯩ ꯂꯣꯏꯕꯗꯉꯥꯏꯔꯤ ꯅꯪꯗꯤ
ꯑꯁ ꯑꯩ ꯃꯥꯏ ꯇꯥꯒꯗꯕꯅꯦ ꯑꯗꯣ ꯌꯥꯝ ꯇꯜꯂꯦ
ꯏꯍꯤ ꯍꯤ ꯍꯥꯏ ꯊꯥꯕ ꯇꯜꯂꯒ ꯂꯩꯔꯕ꯭ꯔꯥ
ꯅꯍꯥꯟꯗꯒꯤ ꯑꯗꯨꯝ ꯇꯥꯔ ꯂꯥꯛꯄꯁꯦ ꯁꯨꯛꯐ ꯐꯖ ꯊꫭꯔꯛꯇꯦꯗꯅ ꯑꯗꯨꯒꯤ ꯅꯣꯡꯃ ꯇꯥꯗ꯭ꯔꯁꯨ ꯊꯤ ꯊꯤꯖꯤꯜꯂꯛꯀꯅꯨ ꯁꯤꯅꯤ ꯑꯩꯅ ꯍꯥꯏꯅꯤꯡꯉꯤꯁꯦ
ꯑꯣ ꯃꯈꯥ ꯇꯨꯅ ꯊꯤꯖꯤꯟꯕ ꯅꯠꯇꯦ ꯁꯤꯅꯦꯕ
ꯑꯗꯨꯅꯦ ꯑꯗꯨ ꯃꯥꯏꯗꯣ ꯅꯨꯡꯇꯤꯒꯤ ꯇꯥꯕꯨꯗꯤ ꯐꯖ ꯊꯣꯛꯂꯛꯇꯦ ꯀꯩꯁꯨ ꯉꯧꯊꯣꯔꯛꯇꯦꯗꯅ ꯑꯗꯣ ꯅꯣꯡꯃ ꯍꯦꯛ ꯇꯥꯗꯕꯗꯤ ꯅꯣꯡꯃ ꯇꯥꯗꯕꯗꯤꯅꯦ ꯅꯣꯡꯉꯥꯜꯂꯒ ꯎꯔꯤꯡ ꯖꯩꯔꯝ ꯊꫭꯛꯂꯛꯑꯦ
ꯅꯍꯥꯟꯗꯒꯤ ꯃꯥꯏ ꯇꯥꯕꯅꯦ ꯎꯔꯤꯡꯗꯤ ꯐꯠꯇꯦ
ꯑꯩꯈꯣꯏꯅ ꯍꯥꯏꯕꯗꯤ ꯏꯁꯥꯅ ꯑꯦ ꯁꯤ ꯄꯥꯝꯃꯤ ꯁꯤ ꯁꯨꯃꯥꯏꯅ ꯇꯧꯍꯟꯅꯤꯡꯉꯤ ꯍꯥꯏꯔ ꯈꯜꯂ ꯈꯜꯂ ꯁꯠ ꯁꯠ ꯑꯣꯏꯔꯛꯑꯗꯤ ꯐꯩꯗꯅ
ꯁꯤꯃ ꯑꯣꯏꯅꯤꯡꯉꯤ ꯁꯤꯃ ꯇꯧꯅꯤꯡꯉꯤ ꯍꯥꯏꯕꯗꯣ ꯅꯣꯉꯥꯟꯕꯗ ꯑꯣꯏꯔꯗꯤ ꯐꯔꯣꯏꯗ꯭ꯔꯥ
ꯑꯗꯨꯅꯦ ꯆꯦ ꯏꯅꯥꯂꯤ ꯀꯩꯅꯣꯒꯤꯅꯦ ꯎꯝ ꯆꯦ ꯁꯤꯗ ꯍꯥꯏ ꯀꯤꯔꯥ ꯑꯥ ꯏꯁꯄꯣꯟꯁꯇꯣ ꯐꯥꯎꯟꯗꯦꯁꯟꯒꯤ ꯑꯗꯨꯏꯗꯨ ꯑꯩꯅ ꯅꯍꯥꯃꯨꯛ ꯏꯁꯤꯡ ꯏꯁꯤꯡ ꯆꯣꯠꯂꯒ ꯑꯃ ꯌꯥꯝ ꯀꯦꯇꯕ ꯑꯣꯏꯕꯒꯤ ꯏꯁꯤꯡ ꯆꯣꯠꯂꯒ ꯊꯥꯕꯅꯦꯕ ꯏꯁꯤꯡ ꯆꫭꯠꯂ ꯊꯥꯔꯒꯅꯦ ꯑ ꯃꯈꯨꯝꯗꯨꯗ ꯀꯨꯞꯇꯕꯤꯗ ꯐꯧꯔꯦꯗꯅ ꯃꯅꯨꯡꯗ ꯑꯣꯏꯅ ꯑꯗꯨꯝ ꯐꯧꯔꯦꯕ ꯄꯥꯏꯅ ꯑꯗꯨ ꯑꯗꯨꯒ ꯀꯪꯉꯦꯅ ꯅꯨꯃꯤꯠ ꯅꯤꯅꯤ ꯃꯨꯛ ꯂꯩꯔ ꯑꯩꯁꯦ ꯀꯨꯞꯁ ꯁꯤꯟꯒ꯭ꯔꯦ ꯑꯗꯨꯒ ꯉꯁꯤꯗꯣ ꯑꯩꯗꯣ ꯂꯥꯛ ꯀꯐ꯭ꯔꯤ ꯆꯠꯂꯝꯗꯥꯏ ꯍꯥꯏꯁꯤꯗ ꯃꯥ ꯍꯥꯏꯁꯦ ꯌꯥꯝ ꯂꯪꯉꯦꯗꯅꯦ
ꯎꯝ
ꯀꯩꯅꯣ ꯇꯧꯒꯦꯅ ꯐꯥꯎꯟꯗꯦꯁꯟ ꯇꯩꯒꯦꯅꯅꯦ ꯍꯥꯡ ꯑꯗꯨꯏ ꯑꯗꯨ ꯐꯥꯎꯟꯗꯦꯁꯟꯒꯤ ꯑꯩꯒꯤ ꯌꯦꯡꯅꯕꯤꯗꯨꯔꯣ ꯊꯣꯛꯄꯁꯤꯗꯅꯦ ꯑꯗꯨꯗ ꯌꯥꯎꯔꯝꯕꯁꯤꯗ ꯍꯥꯡꯗꯣꯛꯄꯁꯤꯗꯅꯦ ꯄꯨꯡꯃꯨꯛ ꯎꯃꯨꯔꯒ ꯑꯃꯨꯛ ꯍꯟꯒꯁꯤ ꯇꯥꯕꯗꯣꯛ
ꯃꯅꯨꯡꯗ ꯆꯣꯠꯁꯤꯟꯕꯒꯤ ꯑꯣꯏꯔꯝꯃꯅꯤꯌꯦ ꯐꯖꯅ ꯀꯪꯕ ꯁꯦꯡꯗꯕꯒꯤꯀꯣ
ꯑꯗꯨꯗꯤ ꯆꯦꯁ ꯏꯂꯥ ꯏꯕꯥꯅꯤꯗꯣ ꯍꯜꯂꯛꯄꯗ ꯑꯩꯅ ꯃꯥꯒꯤꯗꯨꯁꯨ ꯑꯃ ꯑꯍꯟꯕ ꯑꯃ ꯂꯩꯔꯒ ꯑꯩꯒꯤꯁꯨ ꯑꯃꯒ ꯂꯩꯒꯦ ꯑꯩꯈꯣꯏꯗꯣ ꯀꯩꯝꯇ ꯊꯥꯅꯤꯡꯉꯥꯏ ꯂꯩꯔꯔꯣꯏ ꯃꯊꯪꯅꯅꯦ ꯅꯤꯅꯆꯟꯗ꯭ꯔꯗ ꯆꯪꯉꯤ ꯏꯕꯥꯅꯤꯁꯤ ꯑꯗꯨꯒꯅꯦꯦ ꯌꯥꯎꯗꯔꯤꯕ
ꯅꯍꯥꯟꯒꯤ ꯏꯃꯥꯟꯅꯕꯤꯗꯣ ꯌꯥꯎꯔꯝꯗ꯭ꯔꯕ
ꯑꯥ ꯑꯗꯨꯒ ꯀꯩꯅꯣꯗꯨꯕꯨꯗꯤ ꯌꯥꯍꯧꯔꯦꯕ ꯊꯥꯔꯇꯤ ꯄꯤꯕ ꯑꯃ ꯕꯣꯛꯁꯇ ꯍꯥꯟꯕ ꯇ ꯌꯥ ꯑꯍꯧꯋ ꯑꯣꯏꯕ ꯑꯗꯨꯗꯨꯗꯤ ꯃꯅꯤꯡꯉ ꯃꯇꯨꯡ ꯑꯥ ꯑꯥ ꯇꯨꯝꯊꯣꯛꯄꯤꯑꯣꯕ ꯑꯃ ꯅꯍꯥꯟꯒꯤ ꯑꯩꯅ ꯃꯌꯥꯝ ꯑꯍꯥꯟꯕ ꯆꯥꯝꯃ ꯌꯥꯡꯈꯩ ꯄꯤꯕꯤꯗꯨꯣ ꯑꯗꯨꯗꯨ ꯑꯣꯏꯔꯁ ꯁꯨ ꯌꯥꯏ ꯑꯦꯅꯤꯃꯤ ꯅꯆꯟꯗ꯭ꯔꯗ ꯍꯥꯏꯔꯝꯕꯅꯤ ꯑꯗꯨ ꯑꯣꯏꯔꯁꯨ ꯌꯥꯏ ꯑꯗꯨ ꯅꯠꯇ꯭ꯔꯒꯅ ꯑꯃꯈꯛꯇꯗ ꯍꯍꯥꯟꯕꯤ ꯆꯦꯁꯤꯂꯥꯒꯤ ꯇꯨꯝꯕꯤ ꯑꯣꯏꯔꯁꯨ ꯌꯥꯏ ꯍꯌꯦꯡ ꯄꯨꯔꯛꯣꯅ ꯍꯥꯏꯔꯝꯕꯅꯤ
ꯎꯝ ꯎꯖꯔꯛꯑꯅꯤ ꯍꯌꯦ
ꯊꯅꯤ ꯑꯗꯨꯒ ꯃꯤꯅ ꯆꯟꯗ꯭ꯔꯗꯣ ꯃꯤꯅꯅꯦ ꯈꯤꯖꯤꯛ ꯈꯤꯖꯤꯛ ꯈꯤꯖꯤꯛ ꯏꯡꯅꯍꯧꯔꯦ ꯂꯩꯗꯤ ꯐꯖ ꯐꯖꯕꯁꯨ ꯌꯥꯝ ꯊꯣꯛꯛꯑꯦ
ꯃꯥꯏꯁꯨ ꯂꯥꯏꯠ ꯊꯥꯟꯖꯤꯟꯈꯤꯕꯗꯒꯤ ꯂꯪꯗꯅ ꯑꯣꯏ ꯏꯤꯝꯅꯤ ꯃꯥꯏ ꯗꯨꯀꯥꯟꯗꯨꯗ
ꯇꯝ
ꯍꯥꯟꯅꯗꯤ ꯂꯥꯏꯠꯀ ꯊꯥꯗ꯭ꯔꯦ ꯏꯃꯝ ꯑꯃꯃꯝꯕꯅꯦ
ꯑꯗꯨ ꯃꯒꯤ ꯃꯅꯨꯡꯗꯨꯗꯗꯤ ꯃꯣꯏꯒꯤ ꯂꯥꯏꯐꯀꯤꯀꯥ ꯊꯝꯕꯅꯤꯅ ꯄꯣꯠꯇꯣ ꯐꯖꯕ ꯃꯥꯜꯂꯒ ꯂꯩꯔꯛꯑꯅꯤꯗꯅ ꯑꯗꯨ ꯏ ꯌꯧꯔꯀꯥꯟꯗ ꯊꯤꯔꯝꯗꯣ
ꯑꯣꯅ ꯌꯦꯡꯉꯨ ꯀꯥꯟꯗ ꯑꯦ ꯑꯩꯁꯨ ꯂꯤ ꯑꯃ ꯂꯩꯒꯦ ꯈꯟꯕꯅꯦ ꯑꯩꯒꯤ ꯂꯤꯛꯇꯣ ꯇꯠꯈꯤꯕꯗꯒꯤ ꯆꯠꯊꯣꯛꯄ ꯀꯥꯟꯗ ꯐꯨꯔꯤꯠ ꯈꯔ ꯀꯩꯅꯣ ꯇꯧꯕ ꯂꯤꯠꯄ ꯀꯥꯟꯗꯗꯤ ꯀꯩꯅꯣ ꯃꯁꯤꯡ ꯊꯤꯅꯤꯡꯉꯤꯗꯅꯀꯣ
ꯑꯥꯎ ꯑꯩꯁꯨ ꯂꯤꯛ ꯑꯃ ꯌꯥꯝ ꯆꯥꯎꯕ ꯅꯠꯇꯕꯤ ꯄꯤꯇ꯭ꯔꯨ ꯑꯃ ꯂꯩꯅꯤꯦ
ꯎꯝ ꯚꯥꯏꯅ ꯑꯃ ꯏꯁꯇꯤꯜ ꯀꯂꯔ ꯍꯥꯏꯗꯣꯏꯔꯥ ꯁꯤꯜꯚꯔ ꯀꯂꯔ ꯍꯥꯏꯗꯣꯏꯔ ꯂꯄꯥ ꯆꯅꯤ ꯆꯍꯨꯝ ꯑꯗꯨꯃꯥꯏꯅ ꯄꯤꯕꯤ ꯌꯣꯟꯕꯗꯣ ꯑ ꯑꯗꯨꯝꯕꯗꯨꯣ ꯂꯩꯥꯏ ꯁꯤꯔꯥ ꯈꯥꯂꯤꯅꯦ ꯑꯩ ꯑꯃ ꯊꯥꯛꯄꯔꯁꯨ
ꯑꯗꯨꯏꯗꯣ ꯃꯣꯏ ꯃꯆꯨ ꯀꯣꯛꯇꯕꯤꯅꯤꯒ ꯍꯥꯏꯔꯒꯦꯅꯦ ꯇꯥꯡꯅꯤꯗꯅ ꯑꯁꯤ ꯇ ꯌꯣꯟꯕ ꯃꯣꯏꯅ ꯌꯣꯟꯕꯗ ꯑꯗꯨꯗꯣ ꯑꯣꯟꯂꯥꯏꯟꯗ ꯁꯨꯝꯕꯅ ꯐꯖꯥꯠꯂꯥ ꯁꯤꯗꯩ ꯃꯣꯏꯒꯤꯗꯨꯕꯨ ꯃꯆꯨꯕꯨ ꯀꯣꯛꯇ ꯖꯥꯠꯂ ꯏꯇꯥꯡ ꯏꯇꯥꯡ ꯇꯥꯡꯉꯦ ꯍꯥꯏꯕ ꯕꯤꯖꯂꯤ ꯀꯥꯁꯇꯔꯗꯜ
ꯏ ꯇꯥꯡ ꯇꯥꯡ ꯇꯥꯡꯉ ꯌꯣꯦ ꯅꯍꯥꯟꯒꯤ ꯈꯨꯗꯣꯜ ꯃꯔꯛꯇꯨꯗꯗꯤ ꯌꯣꯜꯍꯧ ꯃꯥꯜꯂꯤꯀꯣ ꯅꯪ ꯍꯧꯖꯤꯛ ꯍꯥꯏꯕ ꯑꯃ ꯍꯣꯟ ꯁꯇꯣ
ꯑꯥ ꯌꯣꯜꯍꯧꯋꯤ ꯍꯌꯦꯡ ꯂꯩ ꯍꯌꯦꯡꯗꯪꯆꯤꯠꯂ ꯑꯩꯈꯣꯏ ꯍꯥꯡꯕ ꯀꯥꯟꯗ ꯂꯩꯔꯨꯕ ꯌꯥꯅꯤ ꯆꯦꯁꯂꯥꯏ ꯑꯃꯥꯡ ꯒ ꯑꯩꯒꯤꯁꯨ ꯑꯃꯒ ꯂꯩꯒꯦ ꯇꯧꯒꯅꯤ
ꯂꯩꯁꯥꯃꯤꯅꯤ ꯀꯦꯅꯕ ꯑꯃꯇ ꯂꯩꯖꯗꯕꯤꯗ
ꯑꯗꯨꯒ ꯀꯩꯅꯣꯁꯨ ꯂꯩꯅꯤꯡꯉꯦ ꯄꯔꯁꯁꯨ
ꯑꯩꯁꯨ ꯄꯔꯁꯇꯣ ꯑꯃ ꯂꯩꯅꯤꯡꯕꯅꯦ ꯑꯗꯣ ꯀꯩꯅꯣꯗꯣ ꯑꯦꯇꯤ ꯑꯦꯝꯒꯨꯝꯕ ꯀꯩꯀꯩ ꯍꯥꯞꯅꯕ ꯃꯌꯥꯝ ꯌꯥꯎꯕꯗꯣ
ꯑꯥ ꯑꯦ ꯃꯌꯥꯝ ꯌꯥꯎꯕꯩꯗꯨ ꯅꯠꯇꯕ ꯑꯩꯅ ꯈꯨꯗꯣꯜ ꯂꯩꯇꯩꯗ ꯑꯃ ꯎꯔꯝꯃꯦꯕꯀꯣ ꯑꯃ ꯍꯪ ꯄꯤꯛꯑꯒ ꯍꯥꯡꯗꯣꯛꯑꯀꯥꯟꯗ ꯑꯁꯥꯡꯕꯤ ꯑꯣꯏꯕꯗꯣ
ꯅꯍꯥꯟ ꯑ ꯑꯥ ꯁꯨꯃꯥꯏꯅ ꯑꯣꯏꯅ ꯁꯥꯡꯅ ꯑꯣꯏꯕꯤꯗꯣ
ꯊꯥꯡꯗꯣꯔꯛꯄ
ꯀꯌꯥ ꯀꯌꯥ ꯀꯌꯥꯒ ꯄꯤꯍꯧꯖꯥꯠꯅꯣ ꯑꯗꯨꯗꯣ
ꯑꯗꯨꯗꯣ ꯋꯥꯟ ꯑꯦꯠꯇꯤ ꯍꯥꯏꯒꯤ ꯋꯥꯟ ꯑꯦꯠꯇꯤ ꯊꯥꯏꯌꯦ ꯃꯣꯏꯅ ꯊꯥꯒꯠꯄꯗꯤ ꯐꯖꯩ
ꯑꯗꯨꯝꯕꯗꯨꯁꯨ ꯅꯨꯡꯉꯥꯏꯖꯥ ꯂꯧꯁꯤꯟꯅꯕ
ꯍꯥꯏꯗꯤ ꯑꯗꯨꯗꯨ ꯄꯥꯝꯃꯦ ꯈꯪꯗꯦ ꯑꯦ ꯇꯦꯡꯒꯨꯝꯕ ꯀꯥꯔꯠ ꯃꯌꯥꯝ ꯍꯥꯞꯄꯩꯗꯤ ꯑꯃ ꯃꯌꯥꯝ ꯄꯥꯍꯟꯕꯤꯗꯣ ꯍꯥꯡꯗꯣꯛꯀꯥꯟꯗ
ꯎꯝ ꯑꯃ ꯆꯦꯟ ꯄꯥꯜꯂꯒ
ꯑꯥ ꯑꯥ ꯑꯥ ꯑꯧ ꯑꯗꯨꯅꯗꯤ ꯅꯨꯡꯉꯥꯏꯅꯤ
ꯑꯗꯣ ꯅꯍꯥꯟꯃꯛꯇꯁꯨ ꯕꯖꯥꯔꯗ ꯌꯦꯡꯉꯛꯄ ꯀꯥꯟꯗ ꯀꯩꯅꯣ ꯇꯧꯕꯗꯣ ꯑ ꯈꯪꯗꯦ ꯃꯅꯨꯡꯗ ꯃꯌꯥꯝ ꯌꯥꯎꯕꯗꯨꯗꯤ ꯑꯃꯨꯛꯀ ꯃꯆꯨ ꯑꯊꯤꯕꯗ ꯌꯥꯎꯕ ꯑꯗꯨꯒ ꯑꯃꯨꯛꯀ ꯃꯌꯥꯝ ꯌꯥꯎꯗꯕꯗꯨꯗꯅ ꯑꯃꯨꯛꯀ ꯃꯆꯨ ꯐꯖꯕꯗ ꯌꯥꯎꯕ ꯑꯗꯨ ꯀꯣꯏꯊꯤ ꯊꯤꯔ ꯑꯗꯨꯝ ꯐꯪꯗ꯭ꯔꯦ
ꯑꯩꯁꯨ ꯕꯦꯛ ꯑꯝꯇ ꯂꯩꯒꯗꯧꯕ ꯅꯥꯇꯩ ꯆꯥꯕ ꯑꯝꯇ ꯌꯥꯎꯇꯦ
ꯑꯣ ꯈꯨꯗꯣ ꯃꯥꯒꯦꯗꯣ ꯑꯗꯨꯒꯄꯥ ꯆꯥꯇꯔꯦꯠ ꯆꯥꯇꯔꯦꯠ ꯄꯤꯕꯤꯔꯒꯩꯅꯣꯝ ꯁꯥꯏꯠ ꯕꯤꯠꯂ ꯀꯩꯅꯣꯝꯗꯣ ꯊꯒꯠ ꯍꯧꯕ ꯎꯔꯝꯃꯦ ꯑꯩꯁꯨꯣ
ꯑꯣ ꯍꯣꯏ ꯍꯣꯏ ꯑꯩꯁꯨ ꯃꯌꯥꯝ ꯊꯥꯒꯠꯍꯧꯕꯗꯨꯔ
ꯎꯝ ꯎꯝ ꯃꯌꯥꯝ ꯁꯥꯒꯠꯍꯧꯕꯅꯤ ꯐꯗꯤ ꯐꯖꯗꯕ ꯃꯥꯜꯂꯦ
ꯃꯣꯏꯗꯨ ꯐꯖꯗꯕ ꯃꯥꯜꯂꯦ
ꯃꯃꯟꯗꯨꯒꯀꯣ
ꯑꯥꯎ
ꯆꯗꯦ ꯆꯗꯦ
ꯑꯗꯨꯝ ꯃꯣꯏꯗꯨꯗ ꯆꯠꯂꯗꯤ ꯎꯝ ꯀꯩꯁꯨ ꯌꯥꯝ ꯐ ꯄꯣꯠꯇꯨꯁꯨ ꯀ꯭ꯋꯥꯂꯤꯇꯤꯁꯨ ꯐꯕꯗꯤ ꯑꯣꯏꯗꯦ
ꯑꯣꯏꯗꯦ ꯑꯣꯏꯗꯦ
ꯍꯥꯏꯗꯤ ꯕꯖꯥꯔꯗ ꯑꯗꯨꯝ ꯃꯌꯥꯡꯅ ꯌꯣꯟꯕꯗꯣ ꯑꯗꯨꯝ ꯑꯣꯏꯌꯦꯕ ꯃꯣꯏꯗꯣ
ꯎꯝ
ꯑꯗꯨꯒ ꯑꯃꯨꯛ ꯕꯖꯥꯔꯒꯤꯗꯗꯤ ꯑꯗꯨꯝ ꯃꯌꯥꯝ ꯌꯥꯝ ꯇꯥꯏꯗꯅ
ꯎꯝ
ꯃꯣꯏꯁꯤꯗꯗꯤ ꯑꯝ ꯇ ꯇꯥꯗꯦꯕ ꯑꯗꯨꯒ
ꯑ ꯂꯥꯏꯠ ꯀꯩꯀꯩ ꯊꯥꯟꯖꯜꯂꯒ ꯐꯖꯍꯟꯕꯗꯨꯗ ꯊꯀꯠꯇꯅ ꯃꯃꯟ ꯃꯃꯟ ꯑꯑꯥ ‌ꯌꯧꯒꯩ ꯌꯣꯜꯂꯦ
ꯑꯗ ꯑꯩ ꯀꯩꯅꯣꯁꯨ ꯂꯩꯅꯤꯡꯉꯦ ꯎꯝ ꯏꯁꯤꯡ ꯕꯣꯇꯜ
ꯑ ꯂꯥꯏꯕ꯭ꯔꯦꯔꯤꯗ ꯄꯨꯅꯕ
ꯑꯩꯒꯤ ꯂꯤꯛꯂꯤꯒꯤꯁꯤꯗꯤ ꯇꯥꯔꯕꯗꯤ ꯌꯥꯝ ꯄꯥꯈꯠꯄꯗꯣ
ꯎꯝ
ꯄꯥꯏꯗꯧꯌꯥꯝ ꯃꯥꯜꯂꯦꯕ
ꯃꯤꯅꯠ ꯆꯟꯗ꯭ꯔ ꯗꯨꯀꯥꯟꯗ ꯌꯥꯍꯧꯗꯕ꯭ꯔꯣ
ꯇꯜ ꯑꯃ ꯀꯣꯐꯤ ꯀꯞꯀꯤ ꯇꯥꯏꯞ ꯇꯧꯕꯗꯣ ꯑꯗꯨꯗꯨ ꯌꯥꯎ ꯍꯧꯋꯦꯕꯀꯣ ꯑꯃ ꯑꯥ ꯐꯥꯂꯁ ꯒꯤ ꯇꯥꯏꯞ ꯇꯧꯕꯤ ꯅꯠꯇꯦ ꯑꯃ ꯀꯩ ꯍꯥꯏꯅꯤ ꯁꯦꯛꯀꯨꯝꯕ ꯍꯥꯞ ꯐꯒꯤꯕꯗꯣ ꯑꯗꯨꯃꯥꯏꯅ ꯇꯧꯕꯤꯗꯣ
ꯑꯣ ꯃꯆꯩꯒꯨꯝꯕ ꯊꯤꯟꯕ ꯌꯥꯕ
ꯑꯥ ꯑꯥ ꯑꯥ ꯑꯥ ꯑꯥ ꯑꯗꯨꯒ ꯑ ꯑꯗꯨꯝꯒꯤ ꯑꯣꯏ ꯑꯗꯨꯝꯕꯒꯤꯗꯣ ꯃꯣꯏ ꯖꯤꯝ ꯁꯥꯅꯕꯒꯤ ꯄꯨꯅꯕ ꯑꯗꯨꯝꯕ ꯄ꯭ꯔꯣꯇꯤꯟꯒꯨꯝꯕ ꯇꯧꯕꯩ ꯇꯧꯕꯗꯣ ꯑꯗꯨꯝꯗꯤ ꯚꯥꯟꯗꯤ ꯌꯥꯎꯍꯧꯋꯦꯕ ꯑꯗꯨꯒ ꯕꯣꯇꯜꯁꯨ ꯄ꯭ꯂꯥꯁꯇꯤꯛ ꯇꯤꯛꯁꯨ ꯑꯣꯏꯗꯦꯕ
ꯎꯝ
ꯒ꯭ꯂꯥꯁ ꯍꯥꯏꯔꯒ ꯀꯥꯏꯒꯦꯟꯕꯤꯁꯨ ꯑꯣꯏꯗꯕꯤ ꯑꯃꯗ ꯑꯣꯏꯕꯀꯣ
ꯎꯝ
ꯀꯤ ꯑꯗꯨꯗꯨ ꯀꯥꯏꯗꯧ ꯃꯥꯟꯗꯦꯅ ꯈꯜꯂꯒꯅꯦ ꯑꯃ ꯂꯥꯏꯕ꯭ꯔꯦꯔꯤꯗ ꯑꯩꯅ ꯍꯥꯏꯕ ꯀꯣꯄꯜ ꯑꯃ ꯂꯥꯛꯏ ꯍꯥꯏꯕꯗꯣ
ꯎꯝ ꯎꯝ
ꯄꯤꯗꯣ ꯑꯗꯨꯅ ꯄꯨꯏꯕ ꯑꯃ ꯑꯗꯨꯒꯤ ꯑꯩꯅ ꯏꯆꯦ ꯁꯤꯂꯥꯗ ꯑꯩꯗꯤ ꯏꯆꯦ ꯄꯨꯔꯗꯤ ꯁꯥꯎꯅꯤꯡꯉꯛꯀꯅꯤ
ꯃꯁꯛꯇꯣ ꯃꯥꯟꯅꯅꯤꯡꯗꯕꯅꯤꯅ
ꯑ ꯀꯣꯀꯛꯒꯤ ꯅꯨꯄꯤꯗꯨꯅ ꯄꯨꯕꯅꯤꯅ ꯍꯥꯏꯌꯦꯕ ꯑꯩꯁꯦ ꯃꯃꯟꯗꯣ ꯑꯗꯨꯝ ꯍꯪꯉꯛꯇ꯭ꯔꯦ
ꯎ ꯃꯥꯟꯅꯕꯗꯨꯁꯨ ꯇꯟꯕꯅꯤꯅꯦ
ꯑꯗꯨ ꯆꯦ ꯁꯤꯂꯥꯗꯣ ꯈꯪꯕ꯭ꯔꯥ ꯑꯩꯅꯅꯦ ꯎꯝ ꯃꯥꯅ ꯅꯍꯥꯟꯒꯩ ꯑ ꯑꯇꯩꯒꯤ ꯑꯅꯤꯗꯨꯣ ꯕꯥꯞ ꯑꯣꯏꯔꯝꯃꯣꯏꯕ ꯃꯥ ꯑꯗꯨꯒ ꯑꯣꯏꯔꯛꯄꯗ ꯑꯩꯅ ꯅꯍꯥꯟ ꯑꯩꯈꯣꯏꯅ ꯉꯥꯡ ꯋꯥꯔꯤ ꯁꯥꯟꯅꯕ ꯍꯥꯏꯕꯗꯒꯤ ꯃꯥꯗꯣ ꯑꯗꯨꯝ ꯉꯁꯤꯗꯣ ꯃꯣꯏ ꯃꯑꯣꯡꯗꯣ ꯑꯗꯨꯝ ꯌꯦꯡꯕꯗꯣ ꯑ ꯑꯩꯁꯨ ꯃꯣꯏ ꯃꯉꯣꯟꯗ ꯌꯦꯡꯉꯨꯗꯤ ꯈꯨꯗꯤꯡꯒꯤ ꯃꯥꯁꯨ ꯑꯗꯨꯝ ꯌꯦꯡꯉꯝꯕ ꯈꯪꯕ꯭ꯔꯥ ꯅꯣꯛꯄꯁꯤꯅꯦ ꯑꯗꯨꯒꯤꯅꯦ
ꯎꯝ ꯑꯁꯤꯒꯤꯒꯤ ꯑꯩꯈꯣꯏꯒꯤ ꯊꯣꯡꯅꯥꯎ ꯕꯦꯂꯥ ꯂꯩꯀꯥꯟꯗ ꯑꯃ ꯊꯣꯡꯅꯥꯎ ꯃꯌꯥꯗ ꯅꯨꯄꯤ ꯑꯃ ꯂꯩꯔꯝꯕꯗꯣ ꯁꯤ ꯑꯩꯈꯣꯏꯒꯤ ꯑꯋꯥꯡ ꯕꯤꯜꯗꯤꯡ ꯑꯋꯥꯡꯕꯁꯤꯒꯤ ꯃꯅꯥꯛꯇ ꯑꯩꯈꯣꯏ ꯍꯦꯛ ꯑꯩ ꯊꯣꯡꯅꯥꯎ ꯃꯄꯥꯁꯤꯗ ꯂꯥꯏꯔꯤꯛ ꯑꯗꯨꯝ ꯄꯥꯕꯤ ꯅꯨꯄꯤ ꯑꯃ ꯃꯥꯗꯣ ꯂꯩꯇꯔ ꯃꯥꯜꯂꯦ ꯍꯧꯖꯤꯛꯆꯤ ꯆꯠꯈ꯭ꯔꯕ ꯈꯪꯗꯦ ꯂꯩ ꯄꯥꯕ ꯎꯗ꯭ꯔꯦ
ꯍꯥꯏꯅꯦ ꯌꯥꯝ ꯌꯥꯝ ꯄꯥꯕꯤ ꯄꯥꯕꯤ ꯃꯥꯟꯕꯤꯗꯨꯔꯣ
ꯑꯗꯨꯅ ꯂꯥꯏꯔꯤꯛ ꯑꯗꯨꯝ ꯄꯥ ꯂꯩꯕꯗꯣ ꯑꯁꯤ ꯊꯣꯡꯅꯥꯎꯗ
ꯎꯝ
ꯑꯩꯈꯣꯏꯅ ꯃꯥꯗꯤ ꯑꯗꯨꯝ ꯂꯥꯏꯔꯤꯛ ꯄꯥꯔ ꯑꯗꯨꯝ ꯂꯩꯑꯂꯅ ꯍꯥꯏꯕꯗꯣ ꯎꯒꯤ ꯕ ꯍꯧꯖꯤꯛꯆꯤ ꯃꯥꯗꯣ
ꯍꯣꯏꯅꯦ ꯍꯧꯖꯤ ꯍꯣꯁꯄꯤꯇꯥꯜꯒꯤ ꯅꯔꯁ ꯀꯥꯡꯕꯨꯒ ꯑꯅꯝꯕ ꯂꯩꯔꯕ ꯃꯥꯜꯂꯦꯀꯣ ꯍꯧꯖꯤꯛꯀꯥꯟꯗꯤ
ꯍꯣꯏ ꯑꯗꯨ ꯃꯣꯏꯒꯤ ꯃꯣꯏ ꯈꯛꯇꯒꯤ ꯑꯣꯏꯅ ꯊꯝꯃꯤ ꯖꯥꯠꯂ ꯅꯠꯇ꯭ꯔꯒ ꯑꯇꯣꯞꯄꯁꯨ ꯑꯗꯨꯝ ꯂꯩꯕꯨꯗꯤ ꯌꯥꯔꯝꯅꯤꯀꯣ
ꯎꯝ ꯍꯥꯟꯅꯗꯤ ꯑꯩꯅ ꯍꯪꯕ ꯀꯥꯟꯗꯗꯤ ꯃꯣꯏꯗꯣ ꯀꯩꯅꯣ ꯇꯧꯕꯅꯦꯕ ꯑꯗꯨꯝ ꯂꯩꯕ ꯌꯥꯕꯒꯤ ꯍꯥꯏꯔꯝꯕꯅꯦꯕ ꯑꯗꯣ ꯍꯧꯖꯤꯛ ꯑꯥꯅꯝꯃ ꯑꯗꯨꯅ ꯃꯣꯏ ꯅꯔꯁ ꯀꯥꯡꯕꯨ ꯀꯅꯣ ꯇꯧꯈꯤꯕꯗꯒꯤ ꯑꯗꯨꯃꯥꯏꯅ ꯂꯩꯈꯤꯕ ꯃꯥꯜꯂꯦ ꯑꯅꯝꯕꯅ ꯂꯩꯔꯝꯗꯧ ꯃꯥꯜꯂꯦ
ꯑꯧ ꯑꯗꯨꯝ ꯑꯅ ꯃꯥꯍꯂꯦ ꯆꯥꯛꯁꯨ ꯄꯤ ꯍꯥꯏꯗꯥꯏꯅꯦ ꯃꯣꯏꯗ
ꯎꯝ ꯑꯩꯅ ꯍꯪꯉꯀꯥꯟꯗꯗꯤ ꯂꯩꯕꯒꯤꯅ ꯂꯨꯄꯥ ꯂꯤꯁꯤꯡ ꯃꯔꯤ ꯑꯗꯨꯒ ꯆꯥꯕ ꯌꯥꯎꯔꯒ ꯂꯨꯄꯥ ꯂꯤꯁꯤꯡ ꯇꯔꯨꯛ ꯑꯗꯨꯃꯥꯏꯅ ꯍꯥꯏ ꯈꯪꯗꯦ ꯑꯗꯣ ꯍꯥꯟꯅꯗꯤ ꯑꯗꯨꯃꯥꯏꯅ ꯄꯤꯔꯝꯗꯕ ꯃꯥꯜꯂꯦ ꯑꯩꯅ ꯆꯪꯉꯧꯕ ꯠꯇ
ꯑꯥ
ꯑꯗꯨꯏ ꯃꯇꯨꯡꯗꯒꯤ ꯄꯤꯅꯕꯒꯤ ꯇꯥꯏꯞꯇ ꯍꯥꯏꯍꯧꯋꯦꯕ ꯃꯃꯥꯡꯗꯗꯤ ꯍꯥꯟꯅ ꯑꯗꯨꯝ ꯔꯦꯟ ꯑꯣꯏꯅ ꯂꯩꯕ ꯌꯥꯕꯒꯤ ꯇꯥꯏꯞꯇ
ꯃꯣꯏ ꯀꯥꯁꯦ ꯌꯥꯝꯗꯤ ꯆꯥꯎꯋꯦ ꯀꯥ ꯑꯗ ꯑꯅꯤ ꯑꯍꯨꯝꯒꯨꯝꯕ ꯂꯩꯕ ꯃꯥꯜꯂꯤ ꯑꯅꯤꯒꯨꯝꯕ꯭ꯔꯥ ꯑꯃꯈꯛꯇꯪꯗꯤ ꯃꯥꯟꯗꯦ ꯃꯣꯏꯁꯦ ꯐꯒꯤ ꯔꯦꯠꯇꯨꯗꯤ ꯆꯥꯛꯄꯤꯕꯤꯅꯤ ꯍꯥꯟꯅꯗꯩ ꯑꯗꯨꯝ
ꯎꯝ ꯕꯒꯤꯔꯠꯇꯤ ꯏꯁꯥ ꯑꯗꯨꯝ ꯄꯤꯕꯤꯌꯣ ꯃꯅ ꯃꯣꯏꯗꯤ
ꯑꯃ ꯅꯤꯍꯥꯔꯤꯀꯥꯗꯣ ꯃꯥꯁꯨ ꯑꯁꯤꯗ ꯂꯩꯔꯝꯅꯤ ꯍꯥꯏꯥꯌꯦ ꯕꯒꯤꯔꯠꯇ ꯄꯦꯄꯔ ꯋꯥꯟꯒꯤ ꯀꯩꯅꯣ ꯇꯥꯛꯄꯤꯗꯨ
ꯎꯝ ꯎꯝ
ꯀꯩ ꯏꯟꯗꯤꯌꯥꯟ ꯂꯣꯒꯤꯛ ꯇꯥꯛꯑꯦ ꯍꯥꯏꯕꯗꯣ ꯃꯔꯕꯥꯨꯗ
ꯎꯝ
ꯅꯪ ꯑꯗꯨꯏꯗꯤ ꯃꯁꯛ ꯈꯪꯕ
ꯈꯪꯉꯦ ꯑꯩꯁꯨ ꯍꯥꯏꯐꯦꯠ ꯑꯍꯥꯟꯕ ꯃꯥꯅ ꯇꯥꯛꯄꯗꯣ ꯑꯗꯨꯗꯣ ꯌꯥꯍꯧꯕ ꯃꯥꯜꯂꯦ ꯅꯨꯃꯤꯠ ꯑꯃꯗ ꯑꯅꯤꯔꯛ ꯈꯛꯇꯒꯤ ꯆꯥꯡꯅꯦꯕꯣ ꯑꯣꯏ ꯃꯥꯅ ꯆꯪꯕꯗꯣ
ꯃꯥꯅ ꯆꯪꯉꯤꯗꯣ ꯒ꯭ꯂꯥꯁ ꯑꯃꯥꯏꯅꯤ ꯃꯨꯛ ꯈꯠꯇꯔꯣ
ꯑ ꯏꯟꯗꯤꯌꯥ ꯂꯣ ꯍꯧꯖꯤꯛꯇꯤ ꯄꯤꯛꯇ꯭ꯔꯨ ꯄꯤꯛꯏꯗꯅ
ꯑꯥ
ꯏꯟꯗꯤꯌꯥꯟꯂꯣꯖꯤꯛꯀ ꯋꯦꯁꯇꯔꯟꯒꯗꯣ ꯑꯗꯨ ꯋꯦꯁꯇꯔꯟꯒꯤꯗꯝ ꯃꯦꯠꯁ ꯇꯥꯛꯀꯗꯨꯅ ꯑꯅꯝꯕꯅ ꯇꯥꯛꯑꯦꯕ ꯑꯗꯨꯃꯥꯏꯅ ꯑꯣꯏꯕꯅꯦ ꯌꯥꯝꯅ ꯁꯤ ꯌꯥꯝ ꯀꯨꯏꯅ ꯆꯪꯗ